ꯑꯣ ꯇꯥꯕ꯭ꯔꯥ ꯇꯕ꯭ꯔꯣ ꯇ ꯀꯩ ꯇꯧꯔꯤꯅꯣꯣ ꯑ ꯍꯧꯖꯤꯀꯥꯟꯗꯤ ꯀꯣꯏ ꯑ ꯁ꯭ꯀꯨꯜ ꯁꯨꯇꯤ ꯑꯣꯏꯕꯅꯤꯅ ꯑꯗꯨꯝ ꯌꯨꯝꯗ ꯂꯩꯌꯦꯦ
ꯑꯁ ꯅꯨꯡꯉꯥꯏꯔꯝꯒꯅꯤ ꯂꯧꯒꯨꯝꯕ ꯆꯠꯇ꯭ꯔꯣ
ꯆꯠꯇꯦ ꯑꯩꯈꯣꯏ ꯂꯧꯥꯎ ꯆꯠꯇꯦ ꯀꯣꯂꯦꯖ ꯀꯥꯕ ꯃꯤꯅꯤꯅꯀꯣ
ꯑꯣ ꯁ꯭ꯨꯤ ꯃ
ꯃꯇꯝꯗꯁꯨ ꯆꯠꯇꯦ ꯆꯠꯁꯤꯦ ꯑ ꯅꯪꯗꯤ ꯀꯥꯏꯗꯒꯤꯅꯣ
ꯑꯩꯗꯤ ꯆꯖꯤꯡꯗꯂꯌꯦꯦ
ꯂꯩꯑꯦ ꯀ ꯀꯔꯣꯝꯗꯅꯣ ꯑꯗꯣ
ꯅꯣꯟꯅꯦꯗꯤꯁ꯭ꯔꯤꯛ
ꯃꯅꯦ ꯁꯤꯠꯇ ꯑꯣ
ꯅꯪꯗꯤ
ꯑꯩꯈꯣꯏ ꯑ ꯀꯩꯅꯣ ꯒꯦꯝꯕ꯭ꯂꯦꯁꯤ ꯂꯩꯌꯦ
ꯑꯣ ꯑꯣ ꯑꯗꯨꯒꯤꯗꯤꯅꯦ
ꯑꯗꯨꯒꯤꯗꯤꯅꯦ ꯀꯔꯦ ꯃꯊꯦꯜ ꯑꯣꯏꯅ ꯆꯥꯔꯦ ꯑꯌꯨꯛꯇ ꯉꯁꯤ ꯀꯥꯡꯁꯣꯏ ꯑꯣꯏꯅ ꯆꯥꯏꯑ ꯍꯗ ꯍꯣꯏ ꯝ
ꯅꯨꯡꯉꯥꯏꯦ
ꯎꯝ ꯅꯨꯡꯉꯥꯏꯌꯦꯦ ꯀꯔꯤ ꯍꯥꯏꯁꯤꯔꯦ ꯍꯛꯆꯥꯡꯁꯦ ꯌꯥꯝ ꯅꯨꯡꯉꯥꯏ ꯍꯥꯏꯕ ꯇꯥꯔꯦ ꯅꯣꯏꯗꯤ ꯊꯕꯛ ꯁꯨꯔꯦ ꯉꯁꯤꯗꯤ ꯑ ꯉꯁꯤꯁꯦ ꯀꯩꯅꯣ ꯑꯗꯨꯝ ꯌꯨꯝꯗ ꯂꯩꯌꯦꯗ ꯐꯤ ꯁꯗꯤ ꯑ ꯂꯩꯔꯤ ꯀꯥꯟꯗ ꯐꯤ ꯁꯥꯒꯦꯅ ꯇꯧꯔꯝꯕ ꯑꯗꯨꯗ ꯅꯣꯡ ꯆꯨꯕꯒꯤ ꯌꯥꯗꯕ
ꯑꯣ ꯅꯣꯡ ꯆꯨꯔꯣ ꯅꯣꯡ ꯆꯨꯕ꯭ꯔꯣ ꯅꯣꯏꯗꯁꯨ ꯑꯣ ꯑꯩꯈꯣꯏꯁꯦ ꯅꯣꯡ ꯆꯨꯑꯦ ꯍꯥꯏꯒꯗ꯭ꯔꯥ ꯆꯨꯗꯦ ꯍꯥꯏꯒꯗ꯭ꯔꯥ ꯆꯨꯕꯒꯨꯝ ꯆꯨꯗꯕꯒꯨꯝ ꯑꯗꯨꯃꯥꯏꯅ ꯇꯧꯋꯦ ꯃꯁꯥꯏꯖ ꯑꯩ ꯐꯤꯦꯝ ꯑꯁꯣꯕꯅꯦꯕ ꯑꯉꯥꯡꯒꯤꯀꯣ ꯑꯉꯥꯡ ꯄꯨꯕꯒꯤ ꯐꯤ ꯑꯃ ꯂꯩꯕꯗꯣ ꯑꯗꯨꯁꯨꯁꯨꯔ ꯑꯁ ꯅꯨꯡꯁꯥꯁꯨ ꯊꯣꯛꯇꯦ ꯅꯣꯡꯁꯨ ꯆꯨꯗꯦ ꯑ
ꯑꯗꯨꯦꯗ
ꯔꯦ ꯍꯥꯏꯁꯤꯦꯔꯥ
ꯍꯥꯏꯁꯤꯔ
ꯐꯧꯅꯤꯡꯉꯥꯏꯁꯨ ꯐꯤ ꯐꯧꯅꯤꯡꯉꯥꯏꯁꯨ ꯂꯩ ꯎꯄꯥꯏ ꯂꯩꯇꯦ
ꯅꯣꯏꯒꯤꯔꯣꯝꯗ ꯀꯩꯅꯣ ꯏꯔꯥꯡ ꯌꯥꯝ ꯀꯜꯂꯦ ꯍꯥꯏꯗꯥꯏꯅꯦ ꯍꯧꯖꯤꯛꯀꯥ ꯅꯦꯒꯤꯔꯣꯝꯗ
ꯑꯗꯨꯃꯥꯏꯅ ꯇꯧꯗꯦ ꯑꯗꯨ ꯑꯗꯨ ꯍꯥꯏꯗꯤ ꯑꯗꯨ ꯑꯗꯨꯒꯤ ꯀꯩꯅꯣ ꯂꯩ ꯑꯗꯨꯝ ꯂꯩ
ꯑꯗꯨꯝꯅꯦ ꯑꯣ
ꯅꯪꯗꯤꯦ ꯀꯔꯤ ꯑꯦ
ꯀꯤ ꯊꯕ ꯍꯩ ꯍꯥꯏꯕ ꯐꯤꯁ ꯃꯔꯛ ꯃꯔꯛꯇ ꯑꯗꯨꯝ ꯁꯥꯏꯌꯦ ꯐꯅꯦꯛ ꯂꯧꯅꯤꯡꯉꯗꯤ ꯂꯩꯌꯦ ꯀꯔꯤ ꯀꯔꯤ ꯀꯩꯅꯣ ꯎꯝ ꯑꯩꯈꯣꯏ ꯔꯥꯅꯤ ꯐꯩꯁꯣꯏ ꯍꯥꯏꯕꯗꯣ ꯑꯥꯎ ꯑꯗꯨ
ꯑ
ꯑ ꯁꯥꯕ ꯌꯥꯔꯅꯤ ꯑꯗꯣ ꯑꯥ ꯔꯥꯅꯤ ꯅꯠꯇꯕ ꯀꯩꯅꯣ ꯎ ꯂꯪꯖꯤꯟ ꯈꯣꯏ ꯀꯣ
ꯍꯣꯏ ꯍꯣꯏ ꯂꯪꯖꯤꯡ
ꯍꯣꯏ ꯍꯣꯏ ꯂꯪꯖꯤꯡꯈꯣꯏꯗꯣ ꯑꯣꯔꯤꯖꯤꯅꯦꯜ ꯑꯩꯅ ꯇꯧꯕꯤꯕꯒꯤ ꯑꯅꯤꯔꯛ ꯑꯍꯨꯝ ꯑꯍꯨꯝ ꯑꯅꯤꯗꯤ ꯑ ꯀꯩꯅꯣ ꯂꯩꯌꯦꯕꯀꯣ ꯍꯧꯖꯤꯛ ꯑꯍꯨꯝ ꯁꯨꯅꯤꯉꯥꯏ ꯂꯣꯏꯗ꯭ꯔꯤꯕ ꯑꯗꯨꯗ ꯎꯝ ꯑꯩꯅ ꯕꯇꯔꯐ꯭ꯂꯥꯏ ꯇꯧꯒꯦꯅ ꯇꯧꯕꯧꯕ ꯊꯕꯛꯇꯣ
ꯑꯣ
ꯑꯣ ꯀꯩꯅꯣ ꯀꯌꯥ ꯀꯌꯥꯗ ꯄꯤꯕ꯭ꯔꯥ ꯑꯗꯨꯒꯨꯝꯕꯗꯣ ꯑꯗꯨꯗꯣ ꯀꯩꯅꯣ ꯃꯁꯤꯡ ꯍꯥꯏꯅꯤꯡꯉꯥꯏ ꯇꯠꯂꯦꯗ ꯍꯧꯖꯤꯛꯇꯤ ꯑꯣ ꯑꯗꯨꯅ ꯑꯣꯏꯅꯀꯣ ꯑꯗꯨꯗꯤ ꯍꯥꯏꯔꯒꯦ ꯎꯝ ꯎꯝ ꯑꯗꯣ ꯍꯣꯔꯦꯟ ꯀꯩꯅꯣ
ꯅꯪ ꯅꯝꯕꯔ ꯂꯩꯥꯏ
ꯅꯪꯒꯤ ꯅꯝꯕꯔꯂꯩꯕꯅꯤꯅ ꯐꯥꯎꯅꯁꯤꯀꯣ ꯍꯣꯏ ꯐꯥꯎꯅꯁꯤ ꯑꯗꯨꯗ ꯎꯝ ꯑꯩꯅꯔ ꯅꯪꯁꯦ ꯃꯤ ꯄꯤꯛꯄ꯭ꯔꯥ ꯆꯥꯎ ꯃꯤ ꯆꯥꯎꯕ꯭ꯔꯥ ꯀꯩꯅꯣ ꯇꯧꯕ꯭ꯔꯥ ꯋꯥꯡ ꯆꯥꯎꯕ꯭ꯔꯥ ꯑꯩꯁꯦ ꯑꯩꯁꯦ ꯑꯩꯒꯤ ꯅꯠꯇꯕ ꯑꯩꯒꯤ ꯏꯅꯃꯥꯒꯤ ꯑꯣ
ꯃꯥ
ꯃꯥ ꯍꯪꯉ꯭ꯔꯒ ꯂꯩꯕ ꯑꯗꯨꯒꯤꯅꯤꯗ ꯑꯗꯨꯗꯣ ꯃꯤꯗꯣ ꯀꯌꯥꯃꯨꯛ ꯆꯥꯎꯋꯦ ꯀꯌꯥꯃꯨ ꯀꯌꯥꯃꯨꯛ ꯄꯤꯛꯀꯦ ꯃꯥꯗꯤ ꯌꯥꯝ ꯀꯣ ꯌꯥꯝ ꯃꯤꯅꯤ ꯌꯥꯝ ꯁꯥꯡꯉꯦ ꯑꯗꯨꯒ ꯅꯣꯏꯌꯦ ꯃꯥꯗꯤ ꯀꯩꯅꯣ ꯅꯦꯝꯕ꯭ꯔꯥ ꯋꯥꯡꯕ꯭ꯔꯥ ꯑꯗꯨꯗꯤ
ꯋꯥꯉꯦ
ꯋꯥꯡꯉꯦ ꯃꯤ ꯋꯥꯡꯉꯦ
ꯃꯤ ꯋꯥꯡ
ꯃꯤ ꯋꯥꯡꯕꯒꯤꯅꯦ ꯎꯝ ꯎꯝ ꯎꯝ ꯃꯤ ꯋꯥꯡ ꯆꯥꯎꯋꯦ ꯑꯗꯨꯗꯤꯀꯣ
ꯎꯝ ꯅꯣꯏꯗꯤ ꯑꯥꯗ ꯂꯩꯕꯗꯣ ꯀꯩꯅꯣ ꯊꯔꯣꯏꯒꯨꯝꯕ ꯈꯨꯟꯕ ꯆꯠꯇ꯭ꯔꯣ
ꯆꯠꯇ꯭ꯔꯣ ꯆꯠꯇꯦ ꯑꯩꯈꯣꯏꯗꯤ ꯀꯩꯅꯣ ꯑꯗꯨꯝ ꯃꯤꯒꯤ
ꯂꯩꯔꯒ ꯆꯥꯕ꯭ꯔꯣ
ꯎꯝ ꯑꯗꯨ ꯑꯣꯏꯅ ꯇꯧꯋꯦ ꯑꯩꯈꯣꯏꯗꯤ
ꯑꯣ
ꯈꯨꯟꯗꯁꯨ ꯅꯠꯇꯕꯅꯤꯅ ꯎꯄꯥꯏ ꯂꯩꯇ꯭ꯔꯦ ꯀꯃꯥꯏꯅ ꯇꯧꯔꯅꯤ ꯑꯩꯈꯣꯏꯗꯤ
ꯑꯥ ꯑꯗꯨ ꯃꯇꯝꯗꯗꯤ ꯆꯠꯂꯦꯗꯅ
ꯑꯣ
ꯑꯣ ꯍꯧꯖꯤꯛꯀꯥꯟꯗꯤ ꯂꯧ ꯃꯇꯝꯅꯤꯅ ꯇꯝꯄꯥꯛ ꯂꯧ ꯃꯇꯝꯅꯦ ꯏꯁꯤꯡꯒꯤ ꯂꯧꯗꯣ
ꯑꯗꯨꯒꯤ
ꯑꯗꯨꯒꯤ ꯍꯞꯇꯥ ꯑꯃꯒꯨꯝꯕ ꯁꯨꯔꯦ ꯂꯧꯊꯔꯒ ꯉꯁꯤꯗꯤ ꯌꯨꯝꯗ ꯂꯩꯔꯒꯦ ꯍꯥꯏꯅ ꯂꯩ ꯂꯩꯕ ꯑꯗꯨꯗꯤ ꯅꯪ ꯅꯪꯁꯦ ꯅꯆꯥ ꯂꯩꯕ ꯃꯥꯜꯂꯤꯀꯣ ꯄꯤꯗ ꯑꯣꯏꯔꯗꯤ ꯎꯝ ꯍꯣꯏ ꯍꯣꯏ ꯀ ꯀꯅ ꯄꯃꯒꯔꯦ ꯎ ꯑꯃꯈꯛꯇ ꯑꯣꯏꯔꯤꯌꯦ
ꯀꯄꯅ
ꯎꯝ
ꯑꯁ ꯈꯪꯗꯦ
ꯈꯪꯗ꯭ꯔꯦ ꯉꯁꯤꯁꯦ ꯑꯁ
ꯐꯤ ꯌꯥꯝ ꯁꯨꯕꯤꯔꯦ ꯑꯗꯨ ꯑꯣꯏꯔꯁꯨ ꯍꯧꯖꯤꯛꯇꯤ ꯅꯣꯡ ꯌꯥꯝ ꯂꯥꯛꯑꯦ
ꯂꯥꯛꯑꯦ ꯍꯧꯖꯤꯛꯄꯨꯗꯤ ꯈꯔ ꯐꯥꯔꯦ ꯑꯗꯨ ꯑꯗꯨꯝ ꯃꯪꯉꯒ ꯂꯩꯗ ꯑꯣ
ꯗꯣ ꯅꯪꯒꯤ
ꯑꯗꯣ ꯅꯣꯏꯗꯤ ꯄꯨꯡ ꯀꯌꯥꯗ ꯆꯠꯂꯒ ꯄꯨꯡ ꯀꯌꯥꯗ ꯍꯜꯂꯛꯄ꯭ꯔꯥ ꯀꯣꯂꯦꯖ ꯁ꯭ꯀꯨꯜꯒꯨꯝꯕ ꯆꯠ ꯆꯠꯄꯁꯦ ꯑꯩꯈꯣꯏꯁꯦ ꯀꯩꯅꯣ ꯄꯨꯡ ꯇꯦꯟꯗ ꯌꯧꯅꯤꯡꯉꯥꯏ ꯀꯣ
ꯎꯝ
ꯄꯨꯡ ꯇꯦꯟ ꯄꯨꯡ ꯇꯔꯥ ꯑꯗꯨ ꯑꯗꯨꯋꯥꯏꯗ ꯀ꯭ꯂꯥꯁ ꯍꯧꯔꯅꯤꯕ ꯑꯗꯨꯗ ꯂꯣꯏ ꯂꯣꯏꯕꯅ ꯇꯨ ꯊꯥꯔꯇꯤ ꯊ꯭ꯔꯤ ꯑꯗꯨꯗꯨꯋꯥꯏꯗ ꯂꯣꯏꯔꯦ
ꯑꯣ
ꯑꯣ ꯑꯣ ꯑꯩꯈꯣꯏꯁꯤꯦ ꯐꯖꯅ ꯇꯝꯃꯣ ꯐꯖꯅ ꯆꯠꯀꯗꯕꯗꯤ ꯅ ꯔꯣꯗꯕꯅꯦ ꯅꯔꯗꯤ ꯅꯔꯗꯤ ꯑꯩꯈꯣꯏ ꯆꯅꯤꯡꯡꯗꯁꯨ ꯆꯠꯄ ꯐꯪꯗꯦꯗꯅ ꯑꯥ ꯑꯗꯨꯅꯦ ꯑꯗꯗꯤ ꯑꯩꯈꯣꯏ ꯆꯠꯀꯗꯕꯅꯤꯀꯣ ꯒꯗꯕꯅꯦ
ꯅꯪꯗꯤ ꯐꯤ ꯁꯥꯕꯁꯨ ꯐꯩꯌꯦ ꯌꯥꯝ ꯐꯩꯌꯦꯩꯅ
ꯐꯌꯦꯅ ꯍꯥꯏꯗꯦꯗ
ꯑꯩꯁꯨ ꯀꯣ ꯐꯤꯁꯦ ꯌꯥꯝ ꯁꯥꯅꯤꯡꯉꯦ ꯑꯗꯨ ꯑꯣꯏꯔꯁꯨ ꯑꯩꯁꯦ ꯀꯔꯤ ꯍꯥꯏꯁ ꯁꯤꯔ ꯎꯝ
ꯗꯕ
ꯍꯛꯆꯥꯡ ꯐꯠꯇꯕ ꯍꯥꯏꯕ ꯇꯥꯔꯦ ꯑꯗꯨꯅ ꯎꯝ ꯐꯤ ꯁꯥꯕꯁꯨ ꯉꯝꯗꯦ ꯐꯤ ꯁꯥꯗꯕꯁꯦ ꯀꯩꯅꯣ ꯏꯆꯝ ꯆꯝꯕꯗꯤ ꯁꯥꯕꯁꯨ ꯁꯥꯕꯗꯤ ꯈꯪꯉꯦ ꯈꯪꯉꯦ
ꯑꯣꯌꯦ ꯑꯣ ꯑꯗꯨ ꯑꯣꯏꯔꯁꯨ ꯑꯩꯅ ꯇꯧꯈꯤꯕꯗꯣ ꯑꯩꯉꯣꯟꯗ ꯍꯧꯖꯤꯛ ꯑ ꯀꯩꯅꯣ ꯂꯣꯏꯁꯤꯜꯂꯒ ꯂꯩ ꯍꯥꯏꯕꯗꯣ ꯑꯗꯨꯗꯣ ꯁꯤꯝꯄꯜ ꯑꯣꯏꯕꯅꯦ ꯏꯆꯝ ꯆꯝꯕꯀꯣ ꯑꯣ ꯏꯆꯝ ꯇꯝꯕꯅ ꯅꯠꯇꯕꯗꯣ ꯑꯗꯨ ꯑꯣꯏꯅ ꯄꯥꯝꯃꯦ ꯍꯥꯏꯌꯦ ꯑꯩꯒꯤ ꯏꯅꯝꯃꯥꯗꯣ ꯅꯍꯥꯟ ꯐꯣꯟ ꯇꯧꯔꯛꯑꯦ ꯑꯩꯕꯨ ꯍꯣ ꯎ ꯃꯥꯗꯤ ꯃꯄꯥꯟꯗ ꯂꯩꯕꯅꯤꯅꯀꯣ ꯑꯥ ꯑꯗꯨ ꯇꯁꯦꯡꯅ ꯄꯥꯝꯃꯗꯤꯀꯣ
ꯎꯝ
ꯀꯩꯅꯣ ꯑꯣꯗꯔ ꯇꯧꯕꯤꯕ ꯌꯥꯏꯗꯅ ꯍꯣꯏ ꯑꯗꯣ ꯃꯥꯁꯨꯀꯣ ꯄꯥꯝꯕꯁꯤꯡꯗꯣ ꯐꯣꯇꯣ ꯊꯥꯔꯛꯀꯦ ꯍꯥꯏꯕꯅꯦ ꯑꯩꯉꯣꯟꯗ ꯎꯝ ꯎ ꯑꯗꯨ ꯑꯣꯏꯔꯗꯤ ꯅ ꯅꯪ ꯁꯨ ꯑꯗꯨꯝ ꯑꯩꯅ ꯊꯥꯕꯤꯔꯗꯤ ꯎꯝ ꯌꯥꯔꯗꯤ ꯑꯗꯨꯝ ꯁꯥꯕ ꯌꯥꯏꯗꯅ
ꯎꯝ ꯎꯝ
ꯍꯧꯖꯤꯀꯥꯟꯁꯦ ꯏꯔꯥꯡ ꯑꯣꯏꯕꯅꯤꯅ ꯑꯦꯛꯖꯥꯝ ꯄꯣꯁꯄꯣꯟ ꯇꯧꯈꯤꯕꯒꯤ ꯑꯩꯈꯣꯏꯁꯨ ꯑꯗꯨꯝ ꯂꯩꯕꯅꯦ ꯌꯨꯝꯗ ꯐ꯭ꯔꯤ ꯑꯣꯏꯅꯤ
ꯑꯣ ꯑꯣ
ꯑꯣ ꯑꯣ ꯑꯗꯨꯅ
ꯎ ꯅꯃꯤ ꯀꯌꯥ ꯁꯥꯕ꯭ꯔꯥ ꯅꯪꯗꯦ ꯑꯁ ꯋꯥꯟ ꯋꯤꯛꯀꯨꯝꯕ ꯇꯧꯋꯤꯗ ꯑꯩꯈꯣꯏꯗꯤ
ꯑꯣ
ꯑ ꯋꯥꯟ ꯋꯤꯛ ꯑꯃꯨꯛ ꯇꯧꯋꯦ ꯎ ꯈꯔ ꯆꯨꯔꯗꯤꯀꯣ ꯐꯣꯔ ꯗꯦꯁ ꯊ꯭ꯔꯤ ꯗꯦꯁꯀꯨꯝꯕ ꯇꯧꯋꯦ
ꯎꯝ
ꯎꯝ ꯅꯨꯃꯤꯠ ꯑꯍꯨꯝ ꯃꯔꯤ ꯀꯣ ꯑꯣ
ꯑꯩꯗꯤ ꯑꯩꯁꯨ ꯑꯁ ꯌꯥꯝ ꯁꯥꯅꯤꯡꯉꯦ ꯀꯩꯅꯣ ꯍꯧꯖꯤꯛꯀꯥꯟꯗꯤ ꯐꯅꯦꯛꯀꯨꯝꯕꯁꯨ ꯌꯥꯝ ꯇꯥꯡꯉꯦꯀꯣ꯫
ꯍꯣꯏ ꯌꯥꯝ ꯇꯥꯡꯕꯅꯦ ꯍꯧꯖꯤꯛ ꯃꯇꯝꯁꯦ ꯑꯩꯈꯣꯏꯅ ꯏꯁꯥ ꯊꯔ ꯀꯥꯟꯗꯗꯥ
ꯀꯩꯅꯣ ꯁꯦꯠ
ꯀꯩꯅꯣ ꯁꯦꯠꯄ ꯁꯦꯠꯅꯤꯡꯉꯦ ꯑꯗꯨ ꯑꯣꯏꯔꯁꯨ ꯉꯝꯁꯨ ꯉꯝꯗꯦ ꯍꯣꯢ
ꯅꯣꯏ ꯀꯩꯏꯅꯣ
ꯀꯩꯅꯣ ꯑꯣꯗꯔ ꯂꯩꯇ꯭ꯔꯁꯨ ꯑꯗꯨꯝ ꯁꯥꯕ꯭ꯔꯥ ꯑꯗꯨꯝ ꯇꯧꯕꯅꯤꯗ ꯑ
ꯌꯥꯝ ꯐꯩ ꯅꯥ ꯑꯗꯨ ꯑꯣꯏꯔꯗꯤ
ꯎꯝ
ꯂꯝꯁꯨ ꯌꯥꯝ ꯇꯥꯡꯂꯝꯒꯅꯤ ꯍꯧꯖꯤꯛꯀꯥꯟꯗꯤ ꯍꯥꯟꯅ ꯍꯥꯟꯅꯒ ꯌꯥꯝ ꯃꯅꯥꯔꯝꯂꯔꯣꯏ ꯈꯨꯟꯗꯒ ꯆꯞ ꯃꯥꯟꯅꯔꯦ ꯏꯝꯐꯥꯜꯗꯁꯨ
ꯑꯣ ꯑꯗꯨꯃꯥꯏꯅ ꯇꯧꯔꯝꯅꯤ ꯍꯣꯏ ꯎꯝ ꯅꯪꯗꯤ ꯆꯍꯤ ꯆꯍꯤ ꯀꯌꯥꯒꯨꯝꯕ ꯁꯨꯔꯦ ꯐꯤ ꯁꯥꯕ ꯁꯥꯕ ꯍꯩꯕꯗꯣ
ꯕꯗꯣ ꯑꯩꯁꯦ ꯀꯩꯅꯣ ꯑ ꯑꯩꯈꯣꯏꯁꯦ ꯑꯁꯦꯡꯕ ꯍꯥꯏꯔꯗꯤꯀꯣ ꯐꯣꯔ ꯐꯥꯏꯚ ꯌꯔꯁꯒꯨꯝꯕ ꯑꯣꯏꯔꯝꯅꯤꯗ
ꯑꯣ
ꯈꯨꯟꯗ ꯂꯩꯀꯥꯟꯗꯅ ꯂꯩ ꯂꯩꯔꯤꯉꯩꯗ ꯑꯗꯨꯝ ꯇꯝꯃꯒ ꯂꯩꯔꯝꯃꯅꯤꯅꯀꯣ
ꯅꯣꯏ ꯃꯥꯥꯟ
ꯅꯣꯏ ꯏꯃꯥꯅ ꯇꯝꯕꯤꯕ꯭ꯔꯥ ꯅꯊꯟꯗ ꯑꯗꯨꯝ ꯈꯪ ꯈꯪꯂꯛꯄ꯭ꯔꯥ ꯏꯃꯥꯅꯁꯨ ꯇꯝꯕꯤꯔ ꯏꯊꯟꯗꯗꯤ ꯍꯩꯕꯅꯤ ꯐꯥꯔꯁꯇꯗꯤ ꯀꯩꯅꯣ ꯏꯃꯥꯅꯕꯤ ꯍꯣꯏ ꯎꯝ ꯑꯩꯁꯨ ꯑꯗꯨꯃꯥꯏꯅ ꯇꯧꯋꯦ ꯏꯃꯥ ꯑꯉꯥꯡ ꯑꯣꯏꯔꯤꯉꯩꯗ ꯏꯃꯥꯅ ꯇꯝꯕꯤꯌꯦꯕ ꯀꯣ ꯎꯝ
ꯑꯩꯁꯦ ꯏꯃꯥ ꯑꯃꯨꯛ ꯂꯩꯇ꯭ꯔꯦꯕ ꯆꯍꯤ ꯇꯔꯥ ꯍꯦꯟꯕ ꯃꯇꯝꯗꯀꯣ ꯑꯣ
ꯑꯗꯨꯅ ꯑ ꯑꯃꯨꯛꯀ ꯇꯝꯗꯤ
ꯀꯇꯝꯗꯤ ꯃꯤ ꯂꯩꯗꯅ ꯂꯩꯕꯅꯦꯕ ꯑꯗꯣ ꯏꯅꯦ ꯈꯣꯏꯗ ꯑꯃꯨꯛ ꯂꯩꯌꯦ ꯑꯗꯣ ꯏꯅꯦ ꯈꯣꯏꯅ ꯑꯃꯨꯛ ꯇꯝ ꯕꯤꯔꯒ ꯎ ꯍꯧꯖꯤꯛꯀꯥꯟꯗꯤ ꯑꯗꯨꯝ ꯏꯆꯝ ꯆꯝꯗꯤꯗꯤ ꯍꯩꯌꯦ
ꯑꯣ ꯌꯥꯝ ꯋꯥꯔꯝ
ꯑꯣ ꯌꯥꯝ ꯋꯥꯔꯝꯒꯅꯤ ꯍꯣꯏ ꯅꯣꯏꯁꯨ ꯐꯤ ꯁꯥꯕꯒꯤ ꯐꯤ ꯁꯥꯕꯁꯦ ꯀꯩ ꯌꯦꯟꯁꯥꯡ ꯆꯥꯗꯣꯏꯅꯣ ꯍꯣꯔꯦꯟꯗꯤ ꯑꯩ ꯑꯩꯈꯣꯏꯁꯦ ꯈꯪꯗ꯭ꯔꯦ ꯃꯥꯏꯔꯦꯜ ꯑꯣꯏꯅ ꯆꯥꯁꯤꯔꯥ ꯉꯥꯡ ꯏꯅꯦ ꯑꯩꯈꯣꯏꯗꯣ ꯀꯩꯅꯣ ꯂꯧ ꯆꯠꯂꯒ ꯀꯣ ꯎ ꯆꯤꯡꯒꯤ ꯂꯧꯒꯤ ꯏꯟꯁꯥꯡ ꯌꯥꯝ ꯄꯨꯔꯛꯑꯦ
ꯅꯣꯏꯒꯤ ꯏꯃꯨꯡ ꯃꯅꯨꯡ ꯃꯤ ꯀꯌꯥ ꯁꯨꯕ꯭ꯔꯣꯅꯦ ꯑꯗꯨꯗꯤ
ꯑꯩꯈꯣꯏ ꯃꯤ
ꯑꯩꯈꯣꯏ ꯃꯤ ꯌꯥꯝꯗꯦ ꯑꯩꯒꯤ ꯅꯨꯄꯥꯒ ꯏꯆꯥ ꯅꯨꯨꯄꯥꯒ ꯑꯩꯒꯤ ꯏꯄꯨ ꯑꯣ ꯑꯣ ꯌꯥꯝ ꯅꯨꯡꯉꯥꯏꯅ ꯂꯩꯔ ꯃꯥꯂꯤ
ꯍꯣꯏ ꯅꯨꯡꯉꯥꯏ ꯐꯦꯃꯤꯂꯤ ꯆꯥꯎꯗꯕꯅꯤꯅꯀꯣ ꯑꯗꯨꯝ ꯅꯨꯡꯉꯥꯏꯌꯦ ꯍꯥꯏꯕ ꯇꯥꯔꯦ
ꯑꯣ ꯑꯣ ꯅꯣꯏꯁꯦ ꯖꯣꯟ ꯀꯌꯥꯗ ꯑꯣꯏꯕ꯭ꯔꯣ ꯅꯣꯅꯦꯔꯣꯝ ꯍꯥꯏꯔꯗꯤ
ꯌꯥ ꯍꯥꯏꯕ
ꯕ ꯖꯣꯟ ꯀꯌꯥ ꯑꯣꯏꯕ꯭ꯔꯥ ꯄꯥꯔꯠ ꯀꯌꯥ ꯑꯣꯏꯕ꯭ꯔꯕ ꯅꯣꯏꯒꯤꯔꯣꯝ ꯅꯣꯅꯦꯒꯤꯔꯣꯝ ꯍꯥꯏꯗꯤ
ꯑꯩꯈꯣꯏꯁꯦ ꯀꯔꯤ ꯍꯥꯏꯁꯤꯅꯣ ꯑꯩꯈꯣꯏꯗꯤ ꯂꯩꯌꯦ
ꯑꯗꯣ ꯄꯥꯔ ꯋꯥꯟ ꯄꯥꯔ ꯇꯨ ꯑꯗꯨꯝ ꯂꯩꯌꯦꯗꯅ
ꯑꯣ ꯑꯩꯈꯣꯏꯁꯦ
ꯑꯣ ꯑꯩꯈꯣꯏꯁꯦ ꯊ꯭ꯔꯤꯒꯤꯅꯦ ꯑꯣ ꯑꯣ ꯑꯣꯀꯦ
ꯉꯁꯤꯗꯤ ꯀ꯭ꯔꯤꯒ꯭ꯔꯤ ꯊꯕꯛ ꯁꯨꯔꯦ ꯍꯥꯏꯕ
ꯊꯕꯛ ꯁꯨꯗꯤ ꯑꯗꯨꯝ ꯌꯨꯝꯗ ꯑꯗꯨꯝ ꯂꯩꯔꯒ ꯑꯃꯨꯛ ꯐꯣꯟ ꯇꯧꯋꯦ ꯑꯃꯨꯛ ꯆꯪꯉꯦ ꯑꯃꯨꯛ ꯆꯥꯔꯖ ꯇꯧꯋ ꯀꯩꯅꯣ ꯑꯗꯨꯝ ꯈꯣꯠꯂꯒ ꯇꯧꯔꯤꯅꯦ
ꯑꯣꯅ
ꯑꯣ ꯅꯨꯡꯗꯥꯡꯗꯗꯤ ꯒꯔꯤ ꯃꯊꯦꯜ ꯊꯣꯡꯒꯁꯦ ꯑꯦ ꯑꯩꯈꯣꯏꯁꯦ ꯀꯩꯅꯣ ꯃꯥꯏꯔꯦꯟ ꯆꯥꯁꯤꯔꯥꯅ ꯈꯜꯂꯤꯅꯦ
ꯑꯁ ꯌꯥꯝ ꯌꯥꯝ ꯃꯥꯟꯅꯩꯌꯦꯅ ꯑꯩꯁꯨꯨꯝ ꯃꯩ ꯀꯦꯟ ꯆꯥꯁꯤꯔꯥ ꯈꯜꯂꯦ
ꯦ ꯑ ꯃꯥꯏꯔꯦꯟꯗꯣ ꯌꯥꯝ ꯍꯥꯎꯋꯦ ꯍꯧꯖꯤꯛꯀꯥꯟꯗꯨ ꯀꯣ
ꯍꯣꯏ ꯌꯥꯝ ꯍ ꯍꯥꯎꯋꯦ ꯎꯝ ꯍꯣꯏ ꯍꯣꯏ ꯑꯗꯨꯅꯦ ꯌꯥꯝ ꯍꯥꯎꯋꯦ ꯉꯔꯥꯡꯗꯣ ꯏꯅꯦ ꯈꯈꯣꯏꯅ ꯄꯨꯔꯛꯄꯗꯣ ꯌꯥꯝ ꯍꯥꯎꯋꯦ ꯅꯍꯥꯟꯁꯨ ꯀꯩꯅꯣ ꯂꯩꯔꯒ ꯆꯥꯏ ꯌꯥꯝ ꯍꯥꯎꯋꯦ
ꯐꯥꯎꯋꯦ
ꯅꯣꯏꯒꯤꯔꯣꯝꯗꯗꯤ ꯀꯩꯅꯣ ꯏꯟꯁꯥꯡ ꯅꯥꯄꯤ ꯀꯩꯅꯣ ꯃꯊꯦꯜ ꯃꯊꯦꯜ ꯌꯥꯝ ꯑꯅꯧ ꯑꯅꯧꯕ ꯂꯥꯛꯏꯗꯅ ꯂꯩꯗꯅ
ꯍꯧꯖꯤꯛꯀꯥꯟꯗꯤ ꯍꯣꯏ ꯑꯅꯧꯕ ꯄꯣꯠꯁꯛ ꯌꯥꯝ ꯊꯣꯛꯂꯛꯈ꯭ꯔꯦ ꯆꯤꯡꯒꯤ